ꯍꯜꯂꯣ ꯅꯨꯡꯉꯥꯏꯔꯤꯕꯣ
ꯌꯥꯝ ꯅꯨꯡꯉꯥꯏꯔꯤꯌꯦ ꯅꯪꯗꯤ
ꯑꯩꯖꯨ ꯅꯨꯡꯉꯥꯏꯔꯤꯌꯦ
ꯁꯤ ꯌꯥꯝ ꯐꯩꯀꯣ ꯑꯗꯨꯝ ꯅꯨꯡꯉꯥꯏꯅ ꯂꯩꯒꯗꯕꯅꯤꯀꯣ ꯃꯤ ꯃꯤ ꯌꯥꯏꯁꯤꯗꯤ
ꯎꯝ ꯆꯥꯛ ꯕ꯭ꯔꯦꯛꯐꯥꯁ ꯇꯧꯔꯕ
ꯑꯩꯈꯣꯏ ꯑꯩꯈꯣꯏ ꯀꯩꯅꯣ ꯇꯧꯕꯅꯤꯅ ꯕ꯭ꯔꯦꯛꯐꯥꯁꯀꯨꯝꯕ ꯇꯧꯗꯦ ꯗꯥꯏꯔꯦꯛ ꯐꯨꯠꯅ ꯇꯧ ꯇꯧ ꯇꯧꯗꯔꯦꯗ ꯏꯅꯥꯎꯄꯥ ꯊꯣꯡꯉꯦ ꯃꯥꯗꯤ ꯊꯕꯛ ꯐꯕꯅꯤꯅ ꯑꯩꯒꯨꯝꯅ ꯇꯟꯗꯕꯅꯤꯅ
ꯌꯥꯝ ꯐꯩꯌꯦ
ꯅꯪꯗꯦ
ꯑꯩꯗꯤ ꯕ꯭ꯔꯦꯛꯐꯥꯁ ꯇꯧꯔꯦ ꯍꯣꯔꯦꯟ ꯄꯨꯡ ꯕꯥꯔꯣ ꯑꯃꯗ ꯆꯥ ꯗꯨꯅꯦ ꯆꯥꯛ
ꯑ ꯅꯪ ꯅꯁꯥ ꯉꯝꯗꯕ꯭ꯔꯥ ꯌꯥꯝ ꯅꯪꯒꯤ ꯈꯣꯟꯖꯦꯜꯁꯦ ꯌꯥꯝ ꯁꯣꯟ ꯍꯥꯟꯅꯗꯒ ꯃꯥꯟꯅ ꯗꯦꯅꯦ
ꯎꯝ ꯈꯔ ꯉꯝꯗꯕ ꯍꯥꯏꯗꯤ ꯇꯨꯝꯕ ꯆꯥꯕꯗꯣ ꯇꯣꯡꯉꯥꯜꯂꯕꯅꯤꯅꯅꯦ
ꯎꯝ ꯇꯨꯝꯕ ꯇꯨꯝꯕꯅ ꯄꯨꯡ ꯀꯌꯥ ꯇꯨꯝꯒꯦ
ꯇꯨꯝꯕ ꯄꯨꯡ ꯑꯃ ꯑꯅꯤ
ꯑꯁ ꯑꯗꯨꯒ ꯍꯧꯒꯠꯄꯅ ꯄꯨꯡ ꯀꯌꯥꯗ
ꯉꯟꯅ ꯍꯧꯒꯠꯄ ꯌꯥꯎꯋꯤ ꯊꯦꯡꯅ ꯍꯧꯒꯠꯄ ꯌꯥꯎꯋꯤ ꯉꯁꯤꯗꯤ ꯇꯔꯦꯠꯇ ꯍꯧꯒꯠꯂꯦ ꯑꯗꯣ ꯈꯔꯕꯨꯗꯤ ꯅꯥꯏꯟ ꯇꯦꯟ ꯍꯧꯒꯠꯄ ꯌꯥꯎꯋꯦ
ꯀꯌꯥ ꯄꯨꯡ ꯀꯌꯥꯗ ꯇꯧꯝꯕ ꯉꯔꯥꯡꯅ
ꯉꯔꯥꯡ ꯄꯨꯡ ꯑꯃ ꯑꯅꯤ ꯑꯗꯨꯋꯥꯏ ꯑꯣꯏꯔꯝꯒꯅꯤ
ꯀꯩꯗꯧꯒ ꯂꯩꯒꯦꯕ ꯐꯨꯠꯕꯣꯜꯒ ꯌꯦꯡꯕ꯭ꯔꯥꯕ
ꯗꯨꯝ ꯐꯣꯟ ꯌꯦꯡꯉꯤꯅꯤꯅꯦ
ꯗ꯭ꯔꯃꯥ ꯗ꯭ꯔꯃꯥ ꯌꯦꯡꯉꯝꯒꯅꯦ ꯅꯪ
ꯍꯥꯏꯗꯤ ꯄꯣꯊꯥꯅꯤꯡꯕꯗꯣ ꯇꯨꯝꯅꯤꯡꯗꯕꯗꯣ ꯑꯃꯨꯛ ꯑꯌꯨꯛ ꯍꯧꯒꯠꯂꯛꯑꯅꯦꯕ ꯊꯨꯅ ꯍꯧꯒꯠꯂꯅꯦꯕ ꯇꯨꯝꯃꯗꯤ ꯑꯗꯨ ꯈꯜꯂꯒ ꯉꯥꯏꯍꯥꯛꯇꯪ ꯑꯣꯏꯔꯁꯨ ꯌꯦꯡꯒꯦꯗꯅ ꯌꯦꯡꯕꯗ ꯑꯗꯨꯝ ꯄꯨꯡ ꯑ ꯑꯥ ꯌꯧꯔꯦꯕ ꯗꯨꯝ
ꯐꯣꯟ ꯍꯣꯏꯅꯦ ꯐꯣꯟ ꯌꯦꯡꯕꯁꯨ ꯗ꯭ꯔꯦꯁ ꯃꯈꯜ ꯑꯃꯅꯦꯀꯣ
ꯎꯝ
ꯐꯣꯟ ꯐꯣꯟ ꯌꯦꯡꯗ꯭ꯔꯗꯤ ꯗ꯭ꯔꯦꯁ ꯇꯧꯕꯗꯣ ꯏꯟꯀꯝꯄ꯭ꯂꯤꯠ ꯑꯣꯏꯌꯦꯕ ꯃ ꯁꯤꯡ ꯁꯨꯗꯦꯕ
ꯀꯩ ꯏꯟꯖꯥꯡ ꯊꯣꯡꯉꯤꯒꯦ ꯅꯣꯏ ꯅꯅꯥꯎꯅꯨꯄꯥꯗꯤ
ꯈꯪꯗꯦ ꯀꯩ ꯏꯟꯖꯥꯡ ꯊꯣꯡꯉꯗꯣꯢꯅ
ꯅꯣꯢꯗꯤ ꯕ꯭ꯔꯦꯛꯐꯥꯁ ꯆꯥꯔꯦ ꯑꯗꯨꯒ ꯆꯥꯛꯅ ꯄꯨꯡ ꯕꯥꯔꯣꯗ ꯑꯗꯨꯒ ꯏꯚꯤꯅꯤꯡꯒꯤꯅ ꯄꯨꯡ ꯃꯥꯄꯟ ꯇꯔꯥ ꯗꯨꯝ ꯆꯥꯒꯦꯔꯥ ꯍꯣꯔꯦꯟ ꯅꯨꯡꯗꯥꯡꯗ
ꯑ ꯅꯥꯏꯟ ꯇꯦꯟ ꯎꯝ ꯑꯗꯨꯋꯥꯏꯗ
ꯑꯗꯣ ꯑꯗꯨ ꯕꯦꯛꯐꯥꯁ ꯅ ꯍꯣꯔꯦꯟ ꯄꯨꯡ ꯕꯔꯣ ꯐꯥꯎ ꯈꯥꯡꯕ ꯉꯝꯒꯗ꯭ꯔꯣ
ꯑꯗꯨꯝ ꯍꯩꯅꯈ꯭ꯔꯦ ꯆꯥꯛ ꯆꯥꯅꯤꯡꯗ꯭ꯔꯦ ꯆꯥꯔꯛꯇꯕꯒꯤꯀꯣ
ꯌꯥꯝ ꯑꯦꯟꯚꯥꯢꯔꯟꯃꯦꯟꯠꯁꯦ ꯌꯥꯝ ꯊꯨꯅ ꯂꯧꯁꯤꯟꯕ ꯉꯝꯃꯦꯀꯣ ꯃꯤ ꯃꯤꯒꯤ ꯏꯟꯚꯥꯏꯔꯣꯃꯦꯟꯠ ꯗ
ꯀꯩꯅꯣ ꯈꯨꯅꯣꯛꯇꯨꯕꯨ
ꯅꯦ ꯅꯪꯕꯣ
ꯀꯔꯤ
ꯇꯝꯗꯗꯤ ꯌꯥꯗ꯭ꯔꯦꯕ ꯇꯝꯕ ꯇꯝꯃꯤꯅꯦ ꯍꯥꯢꯕ
ꯀꯔꯤ ꯇꯝ ꯑꯣ ꯑꯣ ꯏꯟꯚꯥꯏꯔꯦꯃꯦꯟꯠꯗꯣꯀꯣ ꯍꯣꯏꯅꯦ ꯑꯗꯨꯃꯥꯏꯅ ꯑꯗꯨꯃꯥꯏꯅ ꯇꯝꯒꯗꯕꯅꯤꯅꯦ
ꯅꯪꯗꯤ
ꯑꯩꯗꯤ ꯆꯠꯂꯦ ꯋꯥꯀꯤꯡ ꯆꯠꯇꯦ ꯍꯟꯗꯛ ꯑ ꯐꯤꯐꯥ ꯋꯥꯔꯀꯞ ꯃꯇꯥꯡꯅꯤꯅ ꯐꯣꯔ ꯀꯟꯅ ꯇꯧꯔꯦꯅ
ꯎꯝꯍꯨꯝ
ꯑꯦ ꯍꯥꯟꯅꯒ ꯃꯥꯅ
ꯃꯤꯠꯇꯤ ꯗꯥꯔꯛ ꯁꯔꯀꯜ ꯂꯥꯛꯑꯝꯃꯅꯤꯍꯦ ꯑꯗꯨꯗꯤ
ꯑꯗꯨꯅꯦ ꯍꯥꯟꯅ ꯐꯨꯠꯕꯣꯜ ꯁꯥꯟꯅꯕ ꯍꯩꯇꯕꯗꯣ ꯍꯟꯗꯛꯇꯤ ꯐꯥꯎꯔꯗꯝꯅꯦ ꯈꯨꯟꯗꯒ ꯁꯥꯅꯔꯗꯤ ꯐꯥꯎꯔ ꯗꯨꯅꯦ ꯍꯥꯟꯅꯒ ꯃꯥꯟꯅꯦꯗ꯭ꯔꯦ ꯑ ꯍꯥꯟꯅꯒ ꯃꯅꯗ꯭ꯔꯦ ꯌꯥꯝ ꯍꯩꯈ꯭ꯔꯦ
ꯅꯣꯡꯃ ꯌꯦꯡꯕ ꯂꯥꯛꯑꯒꯦ ꯑꯗꯨꯗꯤ
ꯑꯥ ꯑꯗꯨꯅꯦ ꯑꯩ ꯑꯗꯨꯝ ꯒꯣꯜ ꯆꯜꯂꯤꯅꯦꯕꯀꯣ ꯔꯣꯅꯥꯜꯗꯣꯅꯦ ꯃꯦꯁ ꯁꯤꯅꯦ ꯑꯗꯨꯝ ꯀꯣꯜ ꯇꯧꯔꯛꯑꯦ ꯑꯈꯣꯏ ꯀ꯭ꯂꯞꯇ ꯌꯥꯎꯔꯁꯦ ꯒꯥꯏꯅ ꯍꯩꯃꯟꯕꯒꯤ
ꯐꯥꯒꯤ ꯇꯧꯔꯁꯨ ꯑꯗꯨꯗꯤ ꯍꯦꯟꯃꯟꯗ꯭ꯔꯣ
ꯑꯩꯁꯨ ꯇꯟꯗꯅ ꯑꯩ ꯉꯁꯥꯏ ꯅꯦꯠꯋꯥꯛ ꯁꯤꯜꯂꯗꯣ ꯑꯗꯨꯅꯦ ꯃꯣꯏꯅ ꯅꯪ ꯑꯩ ꯅꯨꯡꯁꯤꯕꯤ ꯅꯨꯡꯁꯤꯕ ꯋꯥꯔꯤ ꯁꯥꯕꯁꯦ ꯃꯣꯏꯅ ꯗꯤꯁꯇꯥꯔꯕ ꯇꯧꯔꯛꯄꯀꯣ ꯑꯗꯨꯒꯤ ꯑꯁꯣꯝꯒꯤ ꯅꯦꯠꯋꯥꯛꯠꯇꯣ ꯑꯣꯐꯐ ꯊꯝꯃꯤꯟꯅꯦꯅꯥ ꯑꯩꯅ
ꯎꯝ
ꯁꯨꯃꯥꯏꯅꯒ ꯇꯧꯗ꯭ꯔꯗꯤ ꯋꯥꯔꯤ ꯁꯥꯕꯁꯦ ꯅꯨꯡꯉꯥꯏꯇꯕ ꯑꯩꯒꯤ ꯕꯦꯕꯤꯅ
ꯀꯩ ꯏꯟꯖꯥꯡꯅꯦ ꯕ ꯏꯅꯥꯎ ꯅꯨꯄꯥ ꯊꯣꯡꯉꯤꯗꯣ ꯀꯥꯎꯈ꯭ꯔꯦꯅꯦ
ꯈꯪꯗꯦ ꯁꯧꯒꯔꯤ ꯇꯧꯗꯧ ꯃꯥꯜꯂꯦ
ꯑꯁ ꯍꯥꯎꯔꯅꯤꯍꯦ ꯁꯧꯒ꯭ꯔꯤ ꯆꯪꯅꯤꯡꯈ꯭ꯔꯦꯗ
ꯅꯣꯏꯗꯤ ꯐꯪꯗ꯭ꯔꯣ
ꯈꯪꯗꯦꯗ ꯑꯩ ꯆꯥꯛ ꯊꯣꯡꯕ ꯃꯇꯝꯒ ꯐꯪꯕꯨꯗꯤ ꯐꯪꯉꯦ ꯑꯗꯣ ꯊꯕꯛ ꯍꯜꯂꯛꯑꯒ ꯇꯜꯂꯕꯅꯤꯅ ꯑꯗꯨꯝ ꯁꯤꯗ ꯄꯤꯕꯗꯣ ꯑꯗꯨꯝ ꯆꯥꯔꯦ
ꯎꯝ ꯍꯖꯥꯡ ꯅꯥꯄꯤꯗ ꯑꯍꯣꯡꯕ꯭ꯔꯥ ꯀꯃꯥꯏ ꯇꯥꯡꯕ꯭ꯔꯥ ꯀꯃꯥꯏꯅ ꯇꯧꯒꯦꯅꯦ ꯑꯈꯣꯏꯒꯤ ꯁꯅꯥ ꯂꯩꯕꯥꯛꯀ
ꯑꯁ ꯁꯅꯥ ꯂꯩꯕꯛꯇꯅ ꯏꯐ ꯐꯩꯗ ꯁꯤꯗꯗꯤ ꯌꯥꯝ ꯇꯥꯡꯉꯦ
ꯆꯔꯨꯅꯨꯗ ꯇꯥꯡꯉꯅꯤ ꯄꯩꯁꯥ ꯃꯥꯡꯅꯕꯅꯤ
ꯇꯪꯈꯥꯏ ꯍꯦꯜꯂꯦ ꯂꯨꯄꯥ ꯃꯉꯥ ꯄꯤꯕꯗꯣ ꯁꯤꯗ ꯀꯨꯟꯅꯦ
ꯑꯗꯨꯕꯨꯗꯤ ꯁꯤꯗ ꯁꯦꯂꯔꯤꯁꯨ ꯃꯥꯟꯅꯗꯦꯗꯅ
ꯎꯝ ꯎꯗꯨꯒꯤꯅꯦ ꯑꯩꯅ ꯍꯥꯏꯗꯣ ꯄꯩꯁꯥ ꯆꯥꯎꯔꯗꯤ ꯑꯗꯨꯝ
ꯅꯣꯡꯒꯨꯝꯕꯗꯤ ꯆꯨꯗ꯭ꯔꯣ ꯁꯥꯕ꯭ꯔꯣ ꯀꯃꯥꯏꯅ ꯇꯧꯒꯦ ꯋꯦꯗꯔ
ꯑꯦ ꯁꯨꯡꯁꯥ ꯁꯥꯗꯦ ꯃꯅꯤꯄꯨꯔꯗꯩ ꯏꯍꯦꯟ ꯍꯦꯜꯂꯦ ꯑꯗꯨꯒꯤ ꯑꯩ ꯁꯤꯗ ꯂꯥꯛꯄꯒꯤ ꯃꯨꯛꯁꯜꯂꯦ ꯕ꯭ꯔ
ꯑꯩꯅ ꯁꯨꯝꯁꯥ ꯁꯥꯗꯦ ꯍꯥꯏꯔꯒ ꯃꯨꯁꯜꯂꯦ ꯍꯥꯏꯗꯤ ꯀꯩꯅꯣ
ꯁꯥꯗꯦ ꯁꯥꯗꯕꯒꯤ ꯋꯦꯗꯔꯗꯣ ꯐꯥꯝꯍꯟꯕꯒꯤ ꯃꯨꯁꯜꯂꯦ ꯍꯥꯏꯕꯅꯦ
ꯑꯗꯨꯝ ꯅꯣꯡ ꯆꯨꯕ꯭ꯔꯕ ꯑꯗꯨꯗ
ꯅꯣꯡ ꯎꯝ ꯃꯔꯛ ꯃꯔꯛꯇ ꯆꯨꯌꯦ ꯍꯥꯏꯗꯤ ꯋꯦꯗꯔꯗꯤ ꯌꯥꯝ ꯅꯨꯡꯉꯥꯏ ꯁꯤꯗ ꯑꯝ ꯌꯥꯝꯃꯦꯕ ꯁꯤꯗꯗꯤ ꯗꯦꯜꯂꯤꯗꯒꯨꯝꯕ ꯅꯠꯇꯦꯕ
ꯑꯗꯨꯗꯤ ꯅꯨꯡꯉꯥꯏꯔꯝꯒꯅꯤꯀꯣ
ꯎꯝ ꯅꯨꯡꯉꯦꯌꯦ
ꯁꯤꯃꯅꯤ ꯑꯁꯣꯝ ꯃꯅꯤꯄꯨꯔꯗꯗꯤ ꯅꯣꯡ ꯅꯣꯡ ꯑꯗꯨꯝ ꯃꯪꯉꯁꯨ
ꯁꯥꯕꯒꯤ ꯃꯅꯤꯜꯗꯣ ꯃꯥꯡꯗꯦ ꯑꯗꯨꯝ ꯁꯥꯏ ꯍꯨꯃꯥꯡ ꯊꯣꯛꯄꯗ ꯁꯨꯃꯥꯏꯅ ꯇꯧꯕꯅꯦ
ꯎꯝ ꯑꯁ
ꯄꯨꯡ ꯀ꯭ꯌꯥꯗ ꯆꯠꯇꯣꯢꯅꯦꯕ ꯅꯪ
ꯄꯨꯡ ꯇꯔꯥ ꯒ ꯃꯤꯅꯤꯠ ꯐꯣꯔꯇꯤ ꯇꯥꯔꯗꯤ ꯆꯠꯂꯅꯤ
ꯄꯨꯡ ꯇꯔꯥꯒ ꯃꯤꯅꯤꯠ ꯐꯣꯔꯇꯤ ꯌꯧꯗꯧꯔꯦꯅꯦ ꯑꯗꯨꯗꯦ
ꯋꯥꯠꯂꯤꯗ
ꯑꯩꯁꯨ ꯉꯁꯤꯗꯤ ꯊꯕꯛ ꯂꯩꯇ꯭ꯔꯦ ꯀꯣꯏꯔꯨꯁꯤꯔꯥ ꯈꯪꯗꯦ
ꯀꯣꯏꯊꯧ ꯀꯣꯏꯊꯧ ꯀꯣꯏꯊꯒꯗꯕꯅꯦ
ꯄꯩꯁꯥ ꯂꯩꯇꯃꯅꯤꯅ ꯎꯄꯥꯏ ꯂꯩꯇꯗꯅ ꯂꯩꯕꯅꯦ ꯁꯥꯏꯟ ꯁꯦꯟꯇꯔꯗ ꯀꯣꯏꯔꯨꯁꯤꯔ ꯀꯩꯅꯣ
ꯅꯣꯏꯅ ꯍꯦꯟꯅ ꯍꯌꯦꯡꯋꯥꯏ ꯂꯩꯔꯛꯀꯗꯣꯏꯅꯦ
ꯑꯁ ꯋꯥꯔꯤꯗꯤ ꯅꯣꯏꯅ ꯀꯥꯏꯅ
ꯁꯦꯡꯕꯅꯤꯅꯦ
ꯑꯣꯏꯔꯣꯏ ꯌꯦ ꯀꯥꯏꯗꯒꯤ ꯄꯩꯁꯥ ꯊꯣꯛꯐꯝꯁꯨ ꯂꯩꯇꯅ
ꯂꯩꯔꯛꯀꯅꯤꯍꯦ
ꯃꯊꯪ ꯆꯍꯤꯗꯤ ꯀꯩꯅꯣ ꯇꯧꯔꯅꯤ ꯂꯐꯣꯏꯒꯤ ꯐꯥꯔꯝ ꯇꯧꯔꯅꯤ ꯑꯗꯨꯒ ꯕꯤꯖꯤꯅꯦꯁ
ꯑꯩꯁꯨ ꯍꯌꯦꯡꯋꯥꯏ ꯕꯤꯖꯤꯅꯦꯁ ꯇꯧꯗꯣꯏꯅꯤ ꯅꯠꯇꯗꯤ ꯌꯥꯔꯦ
ꯇꯧꯃꯤꯟꯅꯔꯁꯤ ꯂꯥꯛꯑꯣ
ꯕꯤꯖꯤꯅꯦꯁ ꯇꯧꯗꯗꯤ ꯎꯄꯥꯏ ꯂꯩꯇ꯭ꯔꯦ ꯑꯩꯈꯣꯏꯗꯤ
ꯂꯐꯣꯏꯒꯤ ꯐꯥꯔꯝꯁꯦ ꯑꯆꯧꯕ ꯇꯧꯔꯅꯦꯕꯀꯣ ꯑꯗꯨꯅ ꯈꯔ ꯍꯣꯠꯅꯖ
ꯂꯐꯣꯏꯒꯤꯗꯤ ꯑꯩꯗꯤ ꯂꯐꯣꯏꯒꯤ ꯇꯧꯅꯤꯡꯗꯦ ꯑꯩꯗꯤ ꯑꯦꯅꯤꯃꯦꯜ ꯄꯣꯜꯇ꯭ꯔꯤ ꯀꯥꯏꯅ
ꯑꯥ ꯁꯦꯁ ꯑꯗꯨꯁꯨ ꯌꯥꯢꯅꯦ ꯀꯩꯅꯣꯒꯨꯝꯕ ꯑꯣꯛ ꯑꯣꯒꯨꯝꯕ ꯑꯣ ꯒꯨꯝꯕꯀꯣ ꯅꯪꯒꯤꯁꯦ
ꯌꯦꯔꯨꯝ ꯊꯣꯛꯄꯗꯣ ꯑꯗꯨꯁꯨ ꯐꯖꯅ ꯁꯦꯝꯃꯒ ꯃꯩ ꯀꯩ ꯀ ꯂꯣꯢ ꯎꯝ ꯑꯗꯨ ꯊꯥꯔꯒ ꯐꯖꯟ ꯁꯦꯕꯥ ꯇꯧꯔꯒꯅꯦ ꯅꯌꯨꯝꯗ ꯑꯗꯨꯝ ꯅꯨꯡꯉꯥꯏꯅ ꯂꯩꯔꯅꯤ ꯐ꯭ꯔꯤꯗꯝ ꯐꯪꯉꯅꯤꯗꯅ ꯑꯗꯨꯗꯤ
ꯃꯤꯒꯤ ꯀꯣꯛꯇꯤ ꯇꯣꯡꯉꯥꯜꯂꯤꯌꯦ ꯑꯩꯈꯣꯏꯒ ꯌꯥꯏ ꯍꯦ ꯅꯪꯒꯤꯖꯦ ꯑꯗꯣ ꯑꯗꯨ ꯍꯣꯞ ꯍꯣꯞ ꯇꯧꯔꯒ ꯂꯩꯔꯒꯦ ꯑꯗꯨꯗꯤ ꯃꯣꯏ ꯆꯤꯀꯟ ꯌꯦꯔꯨꯝꯒ ꯀꯩꯅꯣ ꯇꯧꯕꯗꯣ ꯆꯤꯀꯟ ꯌꯦ ꯆꯅꯤ ꯆꯅꯤ ꯆꯅꯤꯒꯨꯝꯕ ꯂꯩꯔꯒꯗꯤ ꯁꯦꯟꯇꯣꯡꯁꯦ ꯌꯥꯝꯃꯦꯀꯣ ꯁꯦꯟꯗꯣꯡꯅ ꯇꯥꯡꯕꯅꯦ
ꯑꯩꯗꯤ ꯄꯨꯔꯥ ꯂꯣꯏꯔꯒ ꯌꯣꯟꯅꯕꯗꯣ ꯃꯌꯥꯝ ꯇꯧꯁꯜꯂꯒ
ꯅꯨꯡꯇꯤꯒꯤ ꯑꯅꯤꯁꯨ ꯌꯥꯎ ꯃꯥꯜꯂꯦꯀꯣ ꯃꯣꯏꯗꯣ
ꯈꯪꯗꯦ ꯃꯔꯛ ꯃꯔꯛꯇ ꯌꯥꯎꯔꯝꯒꯅꯤ ꯑꯗꯣ ꯑꯗꯨꯒꯤ ꯌꯦꯔꯨꯝꯗꯨꯁꯨ ꯇꯥꯡꯉꯦꯕ ꯄ꯭ꯂꯦꯠꯇ ꯆꯍꯨꯝꯂꯥ ꯑꯣꯏꯌꯦꯕ
ꯑꯗꯨꯒꯤ ꯌꯦꯔꯨꯝ ꯇꯥꯡꯉꯗꯤ ꯂꯣ ꯍꯥꯟꯅ ꯑꯩꯈꯣꯏꯒ ꯑꯩꯈꯣꯏ ꯆꯥꯕꯗꯣ ꯑꯗꯨꯕꯨꯗꯤ ꯆꯅꯤ ꯌꯧꯒ꯭ꯔꯦ
ꯄꯤꯁ ꯑꯃꯗꯅꯦ ꯄꯤꯁ ꯑꯃꯗ ꯂꯨꯄꯥ ꯇꯔꯥ ꯌꯧꯒ꯭ꯔꯦ
ꯍꯟꯗꯛꯁꯦ ꯕꯣꯏꯜ ꯑꯣꯏꯗꯕꯗꯣ ꯃꯨꯟꯗꯕꯗꯣ
ꯌꯥꯡꯈꯩꯒꯤ ꯃꯉꯥ ꯈꯛꯇꯅꯦ
ꯑꯦꯠ ꯑꯣꯏꯌꯦ
ꯑꯗꯨꯗꯤ
ꯈꯔ ꯄꯤꯛꯄꯅ ꯁꯚꯦꯟ ꯑꯣꯏꯕꯀꯣ ꯑꯩꯅ ꯉꯁꯤ ꯂꯧꯔꯛꯄꯁꯤꯗꯤ ꯑꯩꯠ ꯈꯛꯇꯅꯦ
ꯅꯪꯒꯤꯖꯦ ꯍꯦ
ꯎꯝ ꯁꯥꯏꯖꯇ ꯆꯠꯂꯦ ꯁꯦꯡꯕ
ꯑꯩꯗꯤ ꯃꯆꯥ ꯉꯥꯛꯇ ꯈꯜꯂꯅꯤ
ꯃꯣꯜꯒꯨꯝꯕꯗ ꯆꯡꯉꯒꯦ ꯀꯩꯅꯣ ꯇꯧꯅꯩꯕꯣ ꯃꯃꯟꯗꯣ ꯈꯔ ꯑꯐꯕꯅ ꯃꯃꯜ ꯈꯔ ꯇꯥꯡꯉꯅꯤ ꯈꯔ ꯄꯤꯛꯄꯅ ꯇꯣꯉꯥꯟ ꯇꯣꯉꯥꯟ ꯊꯝꯃꯅꯤꯕ ꯃꯣꯏꯗꯣ
ꯎꯝ
ꯇꯥꯡꯕꯁꯨ ꯌꯥꯎꯋꯦꯅꯦ ꯇꯥꯡꯗ
ꯑꯗꯨꯒꯨꯝꯕꯗꯤ ꯁꯤꯗꯗꯤ ꯇꯧꯗꯦꯀꯣ ꯄꯨꯂꯞ ꯌꯦꯔꯨꯝ ꯍꯥꯏꯔꯒ ꯂꯣꯏꯔꯦꯕ ꯁꯥꯏꯖꯇ ꯈꯟꯗꯦꯕ
ꯑꯩꯅ ꯉꯔꯥꯡ ꯅꯥꯀꯣꯡ ꯅꯥꯀꯣꯡ ꯀꯣꯠꯄꯒꯤꯁꯨ ꯂꯧꯕ꯭ꯔ ꯈꯪꯕ꯭ꯔꯥ ꯑꯗꯨꯗꯨꯒ ꯄꯩꯁꯥꯗꯣ ꯑꯥꯗ ꯂꯨꯄꯥ ꯃꯉꯥ ꯄꯤꯔꯤꯗꯣ ꯁꯤꯗ ꯇ꯭ꯋꯦꯟꯇꯤꯅꯦ
ꯎꯝ ꯀꯩꯅꯣ ꯅꯥꯀꯣꯡ ꯀꯣꯠꯄ ꯍꯥꯏꯁꯦ
ꯁꯇꯤꯜꯒꯤ ꯅꯥꯀꯣꯡ ꯀꯣꯠꯄꯗꯣ ꯑꯦꯔꯕꯠꯇꯣ
ꯑꯣ ꯄꯥꯈꯣꯟ
ꯎꯝ ꯁꯥꯏꯖꯇꯨꯁꯨ ꯆꯞ ꯃꯥꯟꯅꯩꯕ
ꯎꯝ ꯎꯝ ꯁꯤꯖꯤꯟꯅꯕ ꯅꯨꯡꯉꯥꯏꯔꯝꯅꯤ ꯇꯥꯡꯕꯅꯤꯅ
ꯎꯝ
ꯁꯤꯖꯤꯟꯅꯕꯗꯤ ꯅꯨꯡꯉꯥꯏꯔꯝꯒꯅꯤꯅ ꯇꯥꯡꯕꯅꯤꯅ